ꯍꯜꯂꯣ ꯃꯤꯁ
ꯍꯜꯂꯣ ꯀꯅꯥꯅꯣ
ꯀꯔꯤ ꯇꯧꯔꯤꯅꯣ
ꯑꯩꯔꯣ
ꯎꯝ
ꯕꯣꯜ ꯌꯦꯡꯒꯦ ꯉꯥꯏꯔꯝꯒ ꯂꯩꯌꯦ
ꯑꯁ ꯆꯥꯛ ꯏꯁꯤꯡ ꯎꯅꯔꯕꯣ ꯆꯥꯛ ꯏꯁꯤꯡ ꯆꯥꯕꯤꯔꯕꯣ
ꯍꯣꯏ
ꯀꯔꯤ ꯃꯊꯦꯜ ꯆꯥꯔꯒꯦ ꯐꯔꯤ ꯀꯔꯤ ꯀꯔꯤ ꯆꯥꯔꯒꯦ
ꯃꯤꯌꯥꯝ ꯆꯥꯔꯦ ꯍꯪꯒꯅꯨ ꯍꯪꯉꯁꯨ ꯅꯪ ꯆꯥꯕ ꯐꯪꯉꯔꯣꯏ ꯑꯩ ꯑꯍꯥꯎ ꯑꯍꯥꯎꯕ ꯈꯛꯇꯅꯤ ꯑꯩꯅ ꯆꯥꯕ
ꯑ ꯑꯁ ꯑꯗꯨꯃꯥꯏ ꯍꯥꯏꯕꯗꯤ ꯆꯤꯡꯅꯩ ꯑꯈꯣꯏꯗꯤ ꯆꯥꯕ ꯐꯪꯗꯕ꯭ꯔꯅ ꯍꯪꯒꯅꯨ ꯍꯥꯡꯉꯔꯣꯏꯒꯦ ꯍꯥꯡꯉꯔꯣꯏꯒꯦ
ꯍꯣꯏꯗ ꯆꯥꯅꯤꯡ ꯅꯪ ꯆꯥꯅꯤꯡꯒꯤꯅꯤꯕ ꯑꯗꯨꯒꯤ
ꯑꯗꯤ ꯍꯣꯏ ꯆꯥꯛ ꯂꯥꯝꯃꯛ ꯑꯗꯤ ꯕꯦꯔꯥ ꯀꯥꯗꯧꯔꯤ
ꯍꯣꯏ ꯑꯗꯨꯅꯤ ꯅꯪꯕꯨ ꯈꯜꯂꯒ ꯑꯩ ꯍꯥꯏ
ꯑ ꯑ ꯍꯥꯏꯖꯨ ꯍꯥꯏꯕ ꯇꯜꯂꯤ ꯀꯥꯏ ꯃꯆꯦ ꯑꯩꯒꯤꯁꯨ ꯈꯟꯕꯤꯔꯔꯕꯀꯣ
ꯍꯣꯏ
ꯑꯩꯍꯥ
ꯑꯣ
ꯇꯨꯝꯕꯁꯨ ꯋꯥꯕ ꯍꯣꯏ ꯇꯨꯝꯕꯁꯨ ꯆꯨ ꯋꯥꯕ ꯍꯧꯒꯠꯂꯒ ꯑꯃꯨꯛ ꯋꯥꯕ ꯀꯔꯤ ꯇꯧꯒꯅꯤ ꯑꯩꯖꯦ ꯈꯪꯗ꯭ꯔꯦꯅꯦꯍꯦ
ꯆꯥꯛꯆꯥꯔꯁꯨ ꯋꯥꯔꯦ ꯍꯥꯏꯒꯅꯤ ꯅꯣꯏꯗꯤ
ꯎꯝ ꯑꯁ ꯋꯥꯕꯖꯥꯠꯅꯤ ꯆꯥꯛ ꯆꯕꯗꯣ ꯍꯥꯎꯇ ꯕꯒꯤ ꯋꯥꯈꯜ ꯋꯥꯕꯗꯣ ꯆꯥꯛ ꯆꯥꯔꯝꯗꯥꯏꯗꯒꯨꯝꯕ ꯆꯥꯛ ꯆꯥꯔꯝꯗꯥꯏꯗꯒꯨꯝꯕ ꯆꯥꯛ ꯃꯇꯝ ꯂꯥꯛꯑꯗꯤ ꯑꯁ ꯌꯦꯟꯖꯥꯡꯗꯣ ꯑꯁ ꯁꯤ ꯉꯁꯤꯒꯤ ꯌꯦꯟꯖꯥꯡꯁꯦ ꯁꯤ ꯊꯣꯡꯉꯝꯒꯅꯤꯀꯣ ꯈꯪꯕꯒꯤ
ꯑ
ꯍꯋꯥꯏ ꯑꯣꯏꯔꯅꯤ ꯍꯥꯏꯕꯒꯤ ꯈꯪꯕꯒꯤꯗꯣ ꯆꯥꯛ ꯂꯥꯝꯃꯁꯨ ꯃꯦꯁꯣ ꯆꯪꯅꯤꯡꯗꯕꯗꯣ ꯃꯦꯁꯁꯣ ꯆꯪꯉꯒꯅ ꯑꯃꯨꯛ ꯃꯅꯝꯗꯨ ꯃꯅꯝ ꯅꯝꯊꯤ ꯅꯝꯊꯤꯕꯗꯣ ꯊꯣꯛꯂꯛꯄꯒꯤ ꯄ꯭ꯂꯦꯠ ꯄ꯭ꯂꯦꯠ ꯐꯥꯎ ꯄꯥꯏꯅꯤꯡꯗꯦ ꯄ꯭ꯂꯦꯠ ꯑꯃꯨꯛ ꯄꯥꯏꯈꯔꯒꯅ
ꯑꯪ
ꯄ꯭ꯂꯦꯠ ꯆꯥꯝꯕ ꯆꯪꯕꯒꯤ ꯄ꯭ꯂꯦꯠ ꯆꯥꯝꯐꯝꯗꯣ ꯑꯃꯨꯛ ꯏꯁꯤꯡ ꯏꯆꯣꯠ ꯆꯣꯠꯂꯒ ꯃꯣꯠ ꯏꯃꯣꯠ ꯃꯣꯠꯂ ꯂꯩꯕꯗꯣ ꯑꯗꯨꯗꯣ ꯑꯃꯨꯛ ꯇꯟꯈ꯭ꯔꯅꯤ ꯑꯁ ꯋꯥꯈꯔꯖꯠꯅꯤꯍꯦ ꯑꯩ ꯎꯄꯥꯏ ꯂꯩꯇꯦ ꯑꯩꯈꯣꯏ ꯄꯨꯟꯁꯤꯁꯦ ꯋꯥꯠꯂꯤ ꯎꯝ ꯍꯣꯏ ꯑꯣꯏꯒꯗꯕꯅꯤꯗ ꯍꯧꯖꯤꯛꯇꯤ ꯃꯤ ꯅꯠꯇ꯭ꯔꯕꯅꯤꯅ
ꯍꯥꯥ ꯅꯠꯇ꯭ꯔꯥ ꯍꯧꯖꯤꯛꯇꯤ ꯃꯤ ꯅꯠꯇ꯭ꯔꯤꯕꯅꯤꯅ
ꯍꯣꯏ ꯍꯣꯏ ꯍꯥꯏꯕ ꯇꯥꯔꯦ ꯑꯗꯨꯗꯤ ꯑ
ꯑꯁꯣꯝꯁꯦ ꯑꯩꯈꯣꯏ ꯑꯩꯕꯨ ꯎꯈꯤꯕ ꯃꯇꯝꯗ ꯃꯤ ꯑꯣꯏꯅ ꯎꯈꯤꯗ꯭ꯔ ꯃꯥꯜꯂꯦꯅꯦꯅꯦ
ꯏꯁ ꯏꯁ
ꯑꯁ ꯕꯦꯔꯥꯅꯤꯍꯦ ꯀꯥꯏ ꯑꯥ ꯑꯥ ꯍꯣꯏ ꯍꯣꯏ ꯑꯗꯨꯃꯥꯏ ꯑꯗꯨꯃꯥꯏ ꯎꯈꯤꯕꯁꯨ ꯌꯥꯏ ꯀꯥꯏꯗꯦ ꯑꯁ ꯑꯗꯨꯃꯥꯏ ꯍꯥꯏꯔꯒ ꯅꯪ ꯁꯨ ꯋꯥ ꯃꯥꯜꯂꯦꯗ ꯑꯩꯉꯣꯟꯗ ꯍꯥꯏꯔꯒ
ꯋꯥꯗꯦꯗ
ꯄꯪꯆꯠ ꯆꯠꯂꯒ ꯀꯩꯁꯨ ꯀꯥꯟꯅꯗꯕ ꯃꯐꯝꯗ ꯆꯠꯂꯒ ꯍꯜꯂꯛꯑꯒ ꯋꯥ ꯂꯩ ꯑꯁ ꯑꯥꯗ ꯅꯪꯁꯨ
ꯐꯤꯒꯔ ꯁꯦꯝꯗꯣꯏꯕ ꯑꯗꯨꯒꯤꯅꯦ ꯀꯔꯤꯅꯣ
ꯁꯦꯝꯃꯣ ꯍꯣꯏ ꯁꯦꯝꯃꯣ ꯁꯦꯝꯃꯣ
ꯅꯪ ꯑꯃꯨꯛꯀ ꯎꯕ ꯀꯥꯟꯗ ꯏ ꯐꯤꯒꯔ ꯌꯥꯝ ꯇꯥꯏꯀꯣ ꯍꯥꯏꯒꯗꯕ
ꯑꯥ ꯑꯥ ꯑꯗꯨ ꯍꯥꯏꯅꯤꯡꯉꯥꯏ ꯍꯣꯏ ꯍꯣꯏ ꯁꯦꯝꯃꯣ ꯁꯦꯝꯃꯣ ꯀꯟꯅ ꯁꯦꯝꯃꯣꯀꯣ ꯁꯤꯗ ꯂꯥꯛꯇꯔꯤ ꯀꯥꯟꯗ ꯁꯦꯝꯍꯧꯔꯣ
ꯐꯤꯒꯔꯁꯨ ꯁꯤꯝꯃꯦ ꯆꯥꯕ ꯆꯥꯕꯁꯨ ꯑꯗꯨꯝ ꯆꯥꯏ
ꯑꯣ ꯆꯥꯒꯗꯕꯅꯤ ꯆꯥꯒꯗꯕꯅꯤ ꯆꯥꯕꯗꯁꯨ ꯍꯣꯠꯅꯒꯗꯕꯅꯤ ꯀꯟꯅ ꯍꯣꯠꯅꯕꯤꯒꯗꯕꯅꯤ
ꯍꯣꯏꯅꯦ ꯆꯥꯗꯔꯗꯤ ꯁꯤꯒꯤꯅꯤ
ꯎꯝ ꯑꯗꯨꯕꯨ ꯁꯤꯗ ꯂꯥꯛꯄꯗꯗꯤ ꯀꯩ ꯄꯨꯔꯛꯀꯅꯤ
ꯑꯦ ꯀꯔꯤ ꯄꯨꯔꯛꯑꯣ ꯍꯥꯏꯅꯣ
ꯑꯍꯥꯎꯕ ꯑꯃꯗꯤ ꯄꯨꯔꯛꯄ ꯌꯥꯏꯗꯅ
ꯎꯝꯍꯝ
ꯌꯥꯝ ꯍꯥꯎꯕ ꯌꯥꯝꯅ ꯍꯥꯎꯕ ꯄꯣꯠ ꯑꯃ ꯄꯨꯔꯛꯑꯗꯤ ꯎꯝ ꯄꯨꯟꯁꯤꯒꯤ ꯀꯥꯎꯔꯔꯣꯏꯗ ꯑꯗꯨꯃꯥꯏꯅ ꯄꯨꯔꯛꯄꯤꯔꯗꯤ
ꯏꯁ
ꯁꯤ ꯁꯤꯒꯔꯁꯨ ꯍꯤꯡꯒꯠꯄ ꯃꯇꯝꯗ ꯐꯥꯎ ꯀꯥꯎꯕꯤꯔꯔꯣꯏꯗ
ꯋꯥꯎ ꯏꯁ ꯋꯥꯕ ꯃꯇꯝꯗ ꯅꯪꯅ ꯍꯩꯒꯣ ꯉꯥꯏꯒꯣ ꯑꯩꯍꯥ ꯑꯩ ꯍꯥꯏꯕꯤꯒꯦ ꯅꯪꯅ ꯋꯥꯕ ꯃꯠ ꯇꯝꯗꯗꯤ ꯑꯗꯨꯝ ꯅꯤꯡꯁꯤꯡꯂꯛꯏꯅꯤ
ꯅꯨꯡꯉꯥꯏꯕ ꯃꯇꯝꯗ ꯀꯥꯎꯒꯅꯤ ꯍꯥꯏꯔꯣꯕ
ꯍꯣꯏ ꯅꯪ ꯄꯩꯁꯥꯒꯨꯝꯕ ꯑꯗꯨꯝ ꯅꯨꯡꯉꯥꯏꯕ ꯀꯥꯟꯗꯤ ꯅꯤꯡꯁꯤꯡꯔꯛꯗꯦ ꯀꯥꯎꯔꯒ ꯆꯠꯇꯣꯏꯅꯦ ꯑꯩ ꯈꯪꯉꯦ
ꯑꯁ ꯅꯪꯒꯤ ꯋꯥꯈꯟꯖꯤꯗꯤ ꯕꯦꯔꯥ ꯀꯥꯔꯦꯍꯦ ꯑꯁ ꯑꯗꯨꯃꯥꯏ ꯇꯧꯔꯣꯏ ꯑꯗꯨꯃꯥꯏꯅ ꯇꯧꯔꯣꯏ ꯃꯤꯅ ꯃꯤꯅ ꯍꯥꯏꯅꯕꯗꯣ ꯁꯤꯈ꯭ꯔꯕ ꯃꯠ ꯃꯇꯨꯡꯗ ꯃꯤꯅꯤꯠ ꯁꯕ ꯁꯕꯦꯟ ꯃꯤꯅꯤꯠꯁꯦ ꯑꯩꯈꯣꯏꯅ ꯈ꯭ꯋꯥꯏ ꯅꯨꯡꯉꯥꯏꯈꯤꯕ ꯎꯝ ꯀꯩꯅꯣꯗꯣ ꯈꯟ ꯈꯜꯂꯦ ꯍꯥꯏꯗꯥꯏꯅꯦ ꯑꯁ ꯑꯗꯨꯁꯨ ꯅꯪꯕꯨ ꯈꯟꯕꯤ ꯑꯗꯨꯃꯥꯏꯅ ꯇꯧꯕꯤꯔꯗꯤ
ꯏ ꯏ ꯏ
ꯃꯤꯅꯤꯠ ꯃꯤꯅꯤꯠ ꯇꯔꯦꯠ ꯐꯨꯜ ꯈꯟꯕꯤꯗ꯭ꯔꯁꯨ ꯁꯦꯀꯦꯟ ꯇꯔꯥꯒꯨꯝꯕꯗꯤ ꯈꯟꯕꯤꯅꯤꯗꯅ
ꯑꯁꯦꯡꯕ ꯅꯤ ꯃꯤ ꯑꯥꯌꯥ ꯎꯝ
ꯌꯥꯝ ꯅꯨꯡꯉꯥꯏꯖꯨꯔꯦ ꯉꯁꯤꯗꯤ ꯐꯖꯅ ꯇꯨꯝꯔꯅꯤ ꯑꯗꯨꯗꯤ
ꯎꯝ‌ꯑꯥ‌‌ ꯐꯖꯟꯅ
ꯑꯁꯤꯒꯨꯝꯕ ꯋꯥ ꯇꯥꯗꯕ ꯀꯨꯏꯔꯦꯕ
ꯑꯥ ꯑꯩꯅ ꯑꯃꯨꯛ ꯇꯥꯍꯟꯕꯤꯕꯩ ꯐꯖꯅ ꯇꯨꯝꯗꯣꯔꯦꯕ ꯉꯁꯤꯗꯤ
ꯎꯝ ꯍꯣꯏ
ꯑꯗꯣ ꯑꯥꯔꯖꯦꯟꯇꯤꯅꯥꯗ ꯉꯝꯕꯒꯤ ꯃꯪ ꯂꯥꯠꯅꯔꯒ ꯀꯩꯅꯣ ꯇꯧꯕꯗꯤ ꯇꯧꯕꯤꯒꯅꯨꯀꯣ
ꯇꯜꯂꯦ‌ ‌ꯑꯩ
ꯑꯩꯍꯥ ꯑꯁ
ꯑꯩꯒꯤ ꯃꯡꯐꯥꯎ ꯑꯥꯔꯖꯦꯟꯇꯤꯅꯥꯕꯨ ꯎꯥꯏ
ꯑꯣ ꯃꯉꯥꯡꯑꯗꯤ ꯍꯣꯔꯦꯟ ꯃꯦꯁꯤꯅ ꯒꯣꯜ ꯆꯟꯕꯗꯣ ꯑꯁ ꯃꯪꯗꯒ ꯎꯕ ꯍꯧꯔꯗꯤ ꯑꯦꯌꯥ
ꯏꯁ ꯍꯣꯏ ꯉꯝꯖꯁꯅꯨ ꯀꯩꯅꯣ ꯃꯥꯁꯨ ꯑꯗꯨꯝ ꯀꯥꯖꯁꯅꯨ ꯃꯥꯗꯤ ꯁꯞꯄꯣꯔꯇꯤ ꯁꯨꯛ ꯇꯧ ꯇꯧꯔꯔꯣꯏ
ꯑꯣ ꯕꯦꯔꯥ ꯇꯥꯔꯤ‌ꯅꯣꯛꯁꯤꯗꯤ ꯅꯪꯒꯤꯁꯤꯗꯤ ꯄꯨꯔꯥ ꯑꯦꯟꯇꯤ ꯐꯦꯟꯁ ꯃꯥꯟꯈ꯭ꯔꯦꯗ ꯍꯧꯖꯤꯛꯇꯤ
ꯑꯗꯨ ꯀꯩꯁꯨ ꯀꯥꯏꯗꯗ ꯑꯩꯈꯣꯏꯗꯤ ꯗꯥꯏ ꯍꯥꯔꯠꯅꯦꯅ ꯗꯥꯏ ꯍꯥꯔꯠ ꯄꯦꯟꯁ
ꯁꯦꯁ ꯍꯣꯏꯗ
ꯎꯝ
ꯃꯥꯗꯤ ꯍꯥꯏꯗꯤ ꯑ ꯃꯥꯗꯤ ꯌꯥꯝ ꯍꯝꯕꯜ ꯑꯣꯏꯌꯦꯅꯀꯣ
ꯎꯝ
ꯃꯦꯁꯤꯒꯤ ꯅꯠꯇ꯭ꯔ ꯔꯣꯅꯥꯜꯗꯣꯗꯤ ꯏꯔꯗꯤ ꯑꯦꯗꯤꯇꯌꯨꯕ ꯂꯩꯌꯦꯅ
ꯑꯥ ꯂꯩ ꯂꯩ ꯐꯖꯟꯅ ꯂꯩ ꯃꯥꯒꯤ ꯔꯦꯁꯟꯃꯦꯟ ꯁꯠ ꯁꯠ ꯁꯞꯇ꯭ꯌꯨꯠꯀ ꯂꯧꯊꯣꯛꯄꯒꯤ ꯁꯥꯎꯕꯗꯨ ꯕꯩꯔꯥ ꯀꯥꯗ꯭ꯔꯣ ꯎꯔꯝꯃꯔꯣꯏ ꯅꯪꯗꯤ ꯁꯥꯎꯕꯅꯤꯅꯦ ꯃꯤꯅꯤꯠ ꯇꯔꯥ ꯉꯥꯛꯇ ꯂꯦꯝꯃꯀꯥꯟꯗ ꯂꯧꯊꯣꯛꯄꯤꯕꯒꯤ ꯁꯥꯎꯕꯨ ꯁꯥꯎꯕꯥ ꯅꯤꯅꯦ ꯈꯝꯉꯝꯃꯔꯣꯏ ꯈꯝꯉꯝꯃꯔꯣꯏ ꯃꯤꯒꯤ ꯔꯣꯅꯥꯜꯗꯣꯒꯤ
ꯍꯣꯏ ꯑꯩꯗꯤ ꯖꯨꯗꯤ ꯂꯩꯌꯦ ꯈꯪꯉꯦ ꯑꯗꯨꯁꯨ ꯃꯥꯗꯤ
ꯑꯩꯗꯤ ꯅꯨꯡꯉꯥꯏꯔꯔꯣꯏꯕ
ꯏꯁ ꯍꯨꯝ ꯀꯩꯁꯨ ꯀꯥꯏꯗꯦ ꯍꯥꯏꯌꯣ ꯃꯦꯁꯤꯒ ꯔꯣꯅꯥꯜꯗꯣꯒ‌ ꯑꯗꯨꯗꯤ ꯑꯗꯨꯝ ꯗꯦꯚꯦꯠ ꯇꯧꯔꯒ ꯂꯩꯕꯅꯦ ꯀꯩꯁꯨ ꯀꯥꯏꯗꯦ ꯍꯥꯏꯌꯣ ꯍꯥꯏꯌꯣ
ꯑꯥ
ꯑꯁꯤꯒꯨꯝꯕ ꯑꯁꯤꯒꯨꯝꯕꯗꯤ ꯋꯥ ꯌꯥꯝ ꯀꯩꯁꯨ ꯅꯣꯔꯃꯦꯜꯅꯤꯗ ꯁꯤ ꯌꯥꯝ ꯊꯤ ꯊꯤꯅ ꯉꯥꯡꯕꯁꯨ ꯂꯩꯌꯦꯕ
ꯑꯥ
ꯑꯩꯁ
ꯁ꯭ꯇꯦꯇꯜ ꯑꯗꯨꯒꯨꯝꯕꯗ ꯎꯕ ꯀꯥꯟꯗꯗꯤꯀꯣ ꯑꯩ ꯃꯦꯁꯤꯒꯤ ꯐꯦꯟ ꯁꯤꯡꯗꯣ ꯑꯁ ꯌꯥꯝ ꯊꯤꯅ ꯉꯥꯡꯉꯦ ꯔꯣꯅꯦꯜꯗꯣ ꯑꯩꯗꯤ ꯁꯥꯎꯟꯅꯤꯡꯗꯅꯀꯣ
ꯁꯦ ꯍꯥꯏꯗꯣꯏꯅꯦ ꯑꯃꯨꯛ ꯃꯊꯪꯗ ꯊꯥꯒꯠꯂꯗꯤ
ꯑꯣ ꯁꯣꯏꯗꯦ
ꯌꯥꯝ ꯁꯥꯎꯅꯤꯡꯕꯅ ꯃꯥꯕꯨ ꯄꯔꯁꯣꯅꯦꯜꯗ ꯀꯣꯜ ꯇꯧꯔꯒ ꯅꯪꯁꯦ ꯀꯔꯤ ꯃꯦꯁꯤ ꯃꯦꯁꯤꯕꯨ ꯌꯥꯝ ꯀꯔꯤꯒꯤ ꯑꯣꯞꯁꯦꯁ ꯇꯧꯕꯅꯣ ꯑꯩꯅ ꯌꯥꯝ ꯇꯦꯕꯦꯠ ꯇꯧꯔꯒ ꯌꯥꯝ ꯍꯥꯏꯅꯤꯡꯕꯗꯣ ꯑꯗꯨꯁꯨ ꯑꯗꯨꯒꯨꯝꯕꯗꯤ ꯇꯜꯂꯦ
ꯍꯥꯏꯗꯤ ꯈꯔ ꯑꯗꯨꯝ ꯇꯧꯁꯤꯔꯅ ꯈꯟꯕ ꯀꯥꯟꯗꯗꯤ ꯑꯗꯨꯝ ꯇꯟꯕꯗꯣ ꯐꯥꯎꯋꯦꯕ ꯍꯥꯏꯗꯤ
ꯑꯩꯉꯣꯟꯗꯗꯤ ꯇꯟꯒꯅꯨ ꯑꯩ ꯍꯥꯏꯔꯛꯄ ꯃꯇꯝꯗꯗꯤ ꯑꯗꯨꯝ ꯇꯧꯔꯛꯑꯣ
ꯍꯣꯏꯅꯦ ꯍꯣꯏꯅꯦ ꯕꯣꯜꯒꯤ ꯍꯣꯏ ꯃꯤ ꯃꯤꯅ ꯑꯄꯥꯝ ꯑꯄꯥꯝꯕ ꯑꯗꯨꯝ ꯁꯞꯄꯣꯔꯠ ꯇꯧꯕꯤꯕ ꯀꯩꯁꯨ ꯀꯥꯏꯗꯦꯅ ꯑꯗꯨꯁꯨ ꯃꯤꯒꯤ ꯇꯤꯝꯗꯗꯤ ꯌꯥꯝ ꯌꯥꯝ ꯊꯤꯅ ꯉꯪꯗ꯭ꯔꯁꯨ ꯌꯥꯏ ꯍꯥꯏꯕ ꯑꯗꯨꯒꯤꯅꯤꯗ
ꯅꯪ ꯅꯨꯡꯉꯥꯏꯇꯔꯤꯁꯦ
ꯑꯣ ꯔꯣꯅꯦꯜꯗꯣ ꯁꯅꯥꯗ꯭ꯔꯁꯨ ꯃꯦꯁꯤ ꯂꯛ ꯍꯦꯗ꯭ꯔꯤꯛ ꯃꯥ ꯆꯪꯕꯗꯨ ꯑꯗꯒꯤ ꯋꯌꯥꯔ ꯏꯁ ꯔꯣꯅꯦꯜꯗꯣ ꯏꯀꯥꯏꯅ ꯔꯣꯅꯦꯜꯗꯣ ꯁꯥꯟꯅꯗꯦ ꯔꯣ ꯔꯣꯅꯦꯜꯗꯣ ꯁꯥꯟꯅꯗꯦꯕ ꯃꯦꯁꯤ ꯈꯛꯇꯅꯦꯕ ꯀꯔꯤꯒꯤ ꯔꯣꯅꯦꯜꯗꯣꯕꯨ ꯄꯥꯟꯕꯅꯣ ꯍꯥꯏꯕꯅꯤꯗ꯫ ꯑꯗꯒꯤ ꯃꯣꯏꯁꯨ ꯈꯪꯉꯦꯕ ꯃꯣꯏ ꯎꯝ ꯔꯣꯅꯥꯜꯗꯣꯁꯨ ꯌꯥꯝ ꯍꯥꯏꯕꯒꯤ ꯄꯥꯟꯕꯅꯦꯕ ꯅꯠꯇ꯭ꯔꯣ
ꯑꯥ
ꯍꯩꯇ꯭ꯔꯗꯤ ꯄꯥꯜꯂꯔꯣꯏ ꯅꯦꯝꯃꯔ ꯄꯥꯟꯕ꯭ꯔꯣ ꯃꯦꯁꯤ ꯁꯥꯅꯥꯕ ꯀꯥꯟꯗ ꯅꯤꯃꯔ ꯄꯥꯟꯕ꯭ꯔꯣ
ꯍꯣꯏ ꯍꯣꯏ ꯆꯨꯝꯃꯦꯅꯦ ꯆꯨꯝꯃꯦꯅꯦ ꯎꯝ ꯍꯦ ꯅꯪꯁꯦ ꯑꯩꯗꯤ ꯉꯥꯡꯕꯁꯦ ꯌꯥꯝ ꯍꯩꯇꯕ꯭ꯔꯥ ꯈꯟꯕꯅꯤ ꯐꯖꯅ ꯍꯩꯔꯝꯃꯤꯅꯤ
ꯑꯁ
ꯀꯔꯤ ꯍꯥꯏꯗꯤ ꯎꯝ ꯎꯝ ꯉꯥꯡꯕ ꯍꯩꯔꯣꯏ ꯈꯟꯕ ꯑꯩ
ꯅꯠꯇꯦ ꯑꯗꯨ ꯑꯗꯨꯒꯤ ꯅꯠꯇꯦꯗ ꯑꯗꯨꯃꯥꯏꯅ ꯑꯗꯨꯃꯥꯏꯅ ꯑꯥ ꯍꯥꯏꯗꯣꯛꯇꯧ ꯃꯥꯟꯗꯕ ꯑꯗꯨꯒꯤꯅꯤꯗ ꯐꯖꯅꯗꯤ ꯈꯝꯂꯗꯤ ꯂꯩ ꯃꯥꯜꯂꯦ ꯅꯪꯁꯦ ꯅꯍꯥꯟꯗꯩ ꯀꯣ
ꯃꯤꯅ ꯍꯥꯏꯃꯟꯕꯒꯤ ꯊꯝꯃꯣꯏꯗꯤ ꯐꯖꯅ ꯁꯣꯛꯄ ꯃꯥꯥꯟꯅꯦ ꯅꯪꯁꯦ ꯐꯟ ꯈꯟꯗꯔ ꯃꯥꯜꯂ‌ꯦ ꯑꯗꯨꯒꯤ ꯑ ꯑꯗꯨꯒꯤ ꯇꯨꯝꯕ ꯐꯥꯎ ꯐꯅ ꯌꯥꯔꯝꯃꯔ‌ꯦꯏ ꯅꯪ
ꯇꯨꯝꯗꯕꯤꯗꯒ ꯈꯜꯂ ꯂꯩꯔꯝꯕ ꯃꯥꯅꯦ ꯅꯪꯁ‌ꯦ ꯃ‌ꯦꯁꯤꯒ ꯔ‌ꯣꯅꯥꯗꯣꯝꯒꯤꯁꯦ ꯅꯪꯅ ꯇꯧꯔ ꯂꯩꯗꯣꯏꯁꯦ ꯃꯤ ꯃꯊꯪꯗ ꯍꯥꯏꯔꯗꯤ ꯀꯃꯥꯏꯅ ꯈꯨꯝꯁꯤꯔ ꯃꯈ ꯈꯜꯂ ꯂꯩꯔꯝ ꯗꯧ ꯃꯜꯂ‌ꯦꯕ‌ꯣ
ꯍꯥꯏꯗꯤ ꯑꯩꯅ ꯈ꯭ꯋꯥꯏ ꯄꯥꯝꯕꯗꯤ ꯑꯩ ꯔꯥꯃꯣꯁꯒ ꯅꯦꯝꯃꯔ ꯑꯗꯨꯝ ꯄꯥꯝꯃꯦꯕ ꯃꯕꯥꯅꯤ
ꯑꯣ
ꯑꯗꯨꯒꯤ
ꯍꯣꯏ ꯑꯗꯨꯁꯨ ꯁꯄꯦꯟꯒꯤ ꯁꯞꯄꯣꯔꯠ ꯇꯧꯔꯦ ꯔꯥꯃꯣꯁ ꯈꯛꯇ ꯔꯥꯃꯣꯁ ꯈꯛꯇ ꯄꯥꯝꯃꯦ ꯍꯥꯏꯕꯅꯦ
ꯑ ꯈꯪꯉꯤꯅꯦ ꯈꯪꯉꯤꯅꯦ ꯕꯥꯔꯁ‌ꯦꯂꯣꯅꯥꯒꯤ ꯄ꯭ꯂꯦꯌꯥꯔ ꯃꯌꯥꯝ ꯂꯩꯕꯅꯤ
ꯍꯣꯏ
ꯎꯝ
ꯑꯩꯅ ꯈ꯭ꯋꯥꯏꯗꯒꯤ ꯄꯥꯝꯗꯕ ꯅꯨꯄꯥ ꯌꯥꯝ ꯃꯥꯉꯤ ꯌꯥꯝ
ꯑꯁ ꯍꯩꯕꯒꯤ ꯄꯥꯝꯅꯕꯅꯤ ꯑꯗꯨꯗꯤ ꯈꯪꯗ꯭ꯔꯦ
ꯎꯝ ꯅꯠꯇꯦꯊꯥꯏ ꯑꯝ ꯅꯠꯇꯦ ꯃꯥꯁꯨ ꯌ ꯑꯉꯥꯡꯅꯩ ꯌꯥꯝ ꯑꯦꯇꯤꯇ꯭ꯌꯨꯠ ꯁꯣ ꯑꯣꯏꯕꯗ‌ꯣ ꯅꯍꯥꯟ ꯈꯪꯕ꯭ꯔꯥ ꯊꯦꯡꯒ ꯑ ꯅꯔꯦ ꯔꯤꯌꯦꯜ ꯃꯦꯗ꯭ꯔꯤꯛ ꯀꯤꯁ ꯑꯗꯨ ꯈꯪꯎꯕ꯭ꯔꯣ
ꯎꯨꯗ꯭ꯔꯗꯤ ꯏꯁ ꯑꯗꯨ ꯍꯥꯏꯕꯗꯨ ꯐꯔꯕꯅꯤ ꯀꯩꯩꯅ
ꯃꯥꯗꯤ ꯑꯉꯥꯡ ꯑꯣꯏꯔꯤꯀꯥꯟꯗ ꯔꯤꯌꯜ ꯑ ꯃꯦꯗ꯭ꯔꯤꯒꯤ ꯁꯅꯕ ꯃꯦꯠꯁꯇ ꯃꯥ ꯂꯥꯛꯑꯒ ꯌꯥꯝ ꯑꯣꯞꯁꯦꯁ ꯇꯧꯔꯅ ꯇꯠ ꯑꯩꯗꯤꯀꯣ ꯕꯣ ꯃꯦꯆ ꯐꯨꯠꯕꯣꯜ ꯄ꯭ꯂꯦꯌꯔꯗꯤ ꯌꯥꯝ ꯌꯥꯝ ꯃꯥꯜꯗꯤ ꯌꯥꯝ ꯇꯨꯀꯆꯩ ꯃꯥꯕꯨ